ꯍꯜꯂꯣ
ꯀꯔꯤ ꯄꯪꯡꯅꯣꯛꯇ ꯅꯣꯛꯄ꯭ꯔꯣ ꯅꯪ
ꯈꯪꯗꯦ ꯅꯣꯛꯅꯤꯡꯕ ꯂꯥꯛꯄꯒꯤꯔꯥ ꯈꯪꯗꯦ
ꯀꯅꯥꯅ ꯄꯤꯖꯕ꯭ꯔꯣ
ꯑꯩ ꯉꯁꯥꯏ ꯆꯥꯛ ꯆꯥꯔꯝꯗꯥꯏꯗ ꯀꯔꯤꯀꯔꯤꯒ ꯈꯪꯗꯦ ꯑꯁ ꯃꯊꯦꯟ ꯃꯊꯦꯟ ꯀꯔꯤꯀꯔꯤ ꯆꯥꯕ
ꯌꯥꯝ ꯍꯥꯎꯅ ꯆꯥꯏꯀꯣ
ꯃꯠꯇꯦ ꯑꯁ ꯑꯩ ꯋꯥꯔꯤꯗ
ꯀꯩ ꯏꯟꯁꯥꯡ ꯆꯥꯕ꯭ꯔꯣ
ꯍꯥꯎꯗꯦꯗ ꯑꯩꯈꯣꯏꯗꯤ ꯆꯤꯡꯗ ꯂꯩꯕꯁꯤꯡꯗꯤ ꯁꯥꯒꯨꯝꯕ ꯆꯥꯅ ꯉꯝꯗ꯭ꯔꯦꯕ
ꯁꯥ ꯈꯇ ꯆꯥꯕꯣ ꯅꯪ
ꯑꯗꯨ ꯆꯥꯕ ꯉꯝꯗꯕꯅꯤꯅ ꯍꯥꯏꯕꯅꯦ
ꯉꯁꯤ ꯑꯌꯨꯛꯀꯤ ꯍꯪꯕꯅꯦ
ꯎꯝ
ꯀꯔꯤ ꯆꯥꯛ ꯑꯣꯑꯣ
ꯃꯥꯏꯔꯦꯟꯒ ꯑꯂꯨ ꯐ꯭ꯔꯥꯏꯒ ꯀ꯭ꯔꯤ ꯀ꯭ꯔꯤꯁꯥꯏ
ꯌꯥꯝ ꯐꯔꯦ ꯌꯥꯝ ꯐꯔꯦ
ꯅꯪꯗꯤ
ꯑꯩꯗꯤ ꯆ ꯆꯂꯍꯦ ꯍꯋꯥꯏ ꯆꯥꯏ
ꯎꯝ ꯋꯥꯊꯤ
ꯍꯋꯥꯏ ꯆꯥꯏ ꯁꯤꯟꯖꯨ ꯆꯥꯏ ꯈꯖꯤꯡ ꯆꯥꯏ
ꯁꯤꯁ ꯆꯥꯔꯝ ꯃꯅꯤ ꯏꯄꯥꯁꯨ ꯎꯖꯥꯅꯤ ꯍꯥꯏ ꯑꯗꯨꯗꯤ ꯆꯥꯔꯝꯒꯅꯦꯕ
ꯆꯥꯗꯦ
ꯑꯩ ꯁꯥ ꯌꯥꯝ ꯆꯥꯒꯟꯗꯦ ꯑꯩ ꯈꯨꯟꯗ ꯆꯠꯄ ꯀꯥꯟꯗ ꯈꯛꯇ ꯆꯥꯏ
ꯑꯥ ꯈꯨꯨꯟꯗꯤ ꯌꯥꯝ ꯆꯕ
ꯍꯣꯏ
ꯑꯗꯣ ꯇꯝꯄꯥꯛꯇꯗꯤ ꯐꯦꯁꯟ ꯍꯥꯏꯅ
ꯇꯝꯄꯥꯛꯇꯗꯤ ꯑꯩ ꯄꯥꯗꯣ ꯃꯥ ꯈꯔ ꯀꯩꯅꯣ ꯇꯧꯕ ꯑꯗꯨꯒꯤ ꯁꯥ ꯒꯨꯝꯕꯁꯦ ꯌꯥꯝ ꯆꯥꯕ ꯌꯥꯗꯦꯕ ꯃꯥꯗꯣ
ꯑꯣ ꯑꯗꯣ ꯆꯤꯡ ꯂꯩ ꯆꯤꯡ ꯆꯤꯡꯗ ꯂꯩꯔꯗꯤ ꯅꯪꯁꯦ ꯆꯤꯡꯗ ꯂꯩꯔꯗꯤ ꯀꯩ ꯍꯥꯏꯁꯤꯔ ꯚꯤꯂꯦꯖ ꯒ꯭ꯔꯜ ꯍꯥꯏꯕꯗꯣ ꯇꯝꯄꯥꯛ ꯇꯝꯄꯥꯛꯇ ꯂꯥꯛꯑꯗꯤ ꯁꯦꯂꯦꯕ꯭ꯔꯤꯇꯤ ꯀꯥꯏꯅ
ꯅꯪ ꯅꯪꯅ ꯍꯥꯏꯅꯤꯡꯕ ꯍꯥꯏꯌꯨ
ꯅꯪ ꯅꯪꯁꯨ ꯐꯤꯒꯔ ꯁꯦꯝꯕ꯭ꯔꯣ
ꯐꯤꯒꯔ ꯇꯥꯔꯕꯁꯤꯕꯨ ꯀ꯭ꯔꯤ ꯁꯦꯝꯅꯤꯡꯉꯥꯏ
ꯁꯤꯃꯨꯛ ꯐꯖꯕ ꯐꯤꯒꯔꯁꯤꯕꯨ
ꯑꯗꯨꯅꯦ ꯏꯁꯣꯔꯅ ꯄꯤꯔꯝꯕꯁꯦ ꯀꯔꯤ ꯑꯩꯅ ꯀꯔꯤꯃꯨꯛ ꯑꯣꯟꯊꯣꯛꯀꯗꯧꯕꯅꯣ
ꯇꯣꯛꯑꯦꯀꯣ ꯃꯇꯥꯡ ꯃꯇꯥꯡ ꯇꯣꯛꯑꯦ ꯇꯞꯅ ꯇꯞꯅ
ꯑꯩꯀꯣ ꯅꯪ ꯉꯁꯤꯗꯤ ꯀ꯭ꯂꯥꯁ ꯂꯩꯇ꯭ꯔꯣ
ꯆꯠꯈ꯭ꯔꯦ ꯍꯜꯂꯛꯑꯦ
ꯁꯨꯇꯤ ꯅꯦꯕ ꯑꯁꯦꯡꯕꯗꯤ ꯍꯞꯇꯥ ꯑꯅꯤ ꯁꯨꯇꯤ ꯅꯦꯕ ꯑꯗꯨ ꯑꯩꯈꯣꯏ ꯑꯣꯖꯥ ꯑꯩꯈꯣꯏꯅ ꯑ ꯀꯩꯅꯣ ꯁꯤꯂꯦꯕꯁꯇꯣ ꯂꯣꯢꯗꯕ ꯅꯪꯉꯣꯏꯗꯕ ꯑꯣꯏꯒꯅꯤ ꯍꯥꯏꯕꯒꯤ ꯑꯦꯛꯁꯇ꯭ꯔꯥ ꯑꯣꯏꯅ ꯀ꯭ꯂꯥꯁ ꯑꯅꯤ ꯇꯧꯋꯦꯕ
ꯑꯣ ꯑꯣ
ꯑꯅꯤ ꯈꯛꯇ ꯇꯧꯕꯒꯤ ꯉꯟꯅ ꯍꯜꯂꯛꯑꯦ
ꯑꯁ ꯃꯤꯁ ꯇꯧꯕꯅꯦ ꯑꯩꯈꯣꯏꯁꯨ ꯑꯩꯁꯨ ꯃꯤꯁ ꯇꯧꯋꯦ ꯑꯩꯈꯣꯏꯒꯤ ꯑꯩꯈꯣꯏꯒꯤ ꯕꯦꯠꯁꯇꯣ
ꯇꯧꯕ꯭ꯔꯣ ꯑꯗꯨꯗꯤ ꯑꯃꯨꯛ ꯁꯀꯨ꯭ꯜ ꯀꯥꯎꯑꯣ
ꯏꯁ ꯀꯥꯅꯤꯡꯗ꯭ꯔꯦꯅꯦ ꯑꯁ ꯂꯥꯏꯔꯤꯛꯇꯨ ꯄꯥꯅꯤꯡꯗ꯭ꯔꯦꯅꯦ
ꯄꯥꯕꯨ ꯄꯥꯔꯝꯕ꯭ꯔꯣꯅꯦ
ꯑ ꯅꯪꯗꯤ ꯅꯪꯁꯨ ꯄꯥꯔꯝꯃꯣꯢ ꯅꯪꯁꯨ ꯔꯤꯜ ꯀꯟꯅ ꯌꯦꯡꯉ ꯂꯩꯔꯝꯒꯅꯤ
ꯑꯗꯨꯁꯨ ꯆꯨꯝꯃꯦ ꯄꯥꯁꯨ ꯄꯥꯢꯌꯦ ꯒꯦꯝꯁꯨ ꯁꯟꯅꯩꯌꯦ
ꯑꯩ ꯅꯪ ꯒꯦꯝꯁꯨ ꯁꯥꯟꯅꯕ꯭ꯔꯣ
ꯁꯥꯟꯅꯩꯅ
ꯑꯁ ꯀꯤꯌꯦ
ꯐ꯭ꯔꯤ ꯐꯥꯏꯌꯔꯗ ꯅꯣꯡꯃꯩ ꯄꯥꯛ ꯄꯥꯛ ꯄꯥꯛ
ꯑꯁ ꯑꯁ ꯐ꯭ꯔꯤ ꯐꯥꯢꯌꯔ ꯀꯥꯏꯅ
ꯐꯥꯒꯤ ꯇꯧꯕꯅꯦ ꯑꯗꯨꯃꯛꯇꯤ ꯁꯥꯟꯅꯗꯦ
ꯑꯦꯝ ꯑꯦꯜ ꯒꯨꯝꯕꯗꯤ ꯁꯥꯟꯅꯥꯕ꯭ꯔꯣ
ꯍꯣꯏ
ꯑꯁ
ꯈꯪꯗꯦ ꯅꯨꯄꯤ ꯑꯗꯨꯒꯨꯝꯕ ꯏꯟꯇꯔꯦꯁ ꯂꯩꯕꯕꯁꯤ ꯀꯔꯝꯅ ꯏꯟꯇꯔꯦꯁ ꯂꯩꯕ ꯍꯥꯏꯕꯅ ꯍꯥꯏꯗꯤ
ꯏꯟꯇꯔꯦꯁ ꯂꯩꯕꯩ ꯋꯥ ꯅꯠꯇꯦꯗ ꯑꯩꯅ ꯁꯨꯝ ꯇꯧꯅꯤꯡ ꯇꯧꯅꯤꯡꯉꯥꯢ ꯂꯩꯇꯕꯀꯥꯟꯗ ꯕꯣꯔ ꯑꯣꯏꯔꯀꯥꯟꯗ ꯇꯧ ꯁꯥꯟꯅꯕ ꯈꯛꯇꯅꯤ ꯑꯩꯗꯤ ꯌꯥꯝ ꯄꯛꯁꯨ ꯁꯥꯟꯅꯗꯦ ꯁꯥꯟꯅꯗꯤ ꯑꯗꯨꯗꯤ
ꯑꯁ ꯅꯪ ꯄꯞꯖꯤ ꯁꯅꯕ ꯍꯩꯔꯗꯤ ꯑꯣꯏꯔꯦ ꯑꯩ ꯅꯉꯣꯟꯗ ꯋꯥꯔꯤ ꯍꯥꯏꯕ ꯉꯝꯃꯣꯏ ꯑꯩꯗꯤ ꯄꯞꯖꯤꯒꯨꯝ ꯁꯥꯟꯅꯕ ꯍꯩꯇꯦ ꯃꯣꯕꯥꯏ ꯂꯤꯖꯦꯟꯒꯨꯝ ꯁꯥꯅꯕ ꯍꯩꯇꯦ
ꯃꯣꯕꯥꯏꯜꯂꯤꯖꯦꯟꯗꯤ ꯌꯥꯝ ꯂꯥꯌꯦ
ꯑꯦ ꯑꯩ ꯑꯩ ꯁꯔꯁꯨ ꯁꯅꯔꯔꯣꯏꯅꯦ
ꯇꯥꯎ ꯄꯕꯖꯤꯗꯣ ꯑꯩ ꯎꯝ ꯃꯃꯥꯡ ꯆꯍꯤꯗ ꯃꯥꯜꯂꯦꯕꯀꯣ
ꯑꯥ
ꯐꯣꯟꯁꯤꯗ ꯗꯥꯎꯟꯂꯣꯗ ꯇꯧꯔꯝꯃꯦꯕ
ꯑꯗꯨꯒ ꯃꯥꯒꯤ ꯗꯥꯇꯥ ꯂꯣꯏꯅꯃꯛꯁꯨ ꯀꯩꯅꯣ ꯗꯥꯎꯟꯂꯣꯠ ꯇꯧꯔꯝꯃꯦꯕꯀꯣ
ꯑꯥ ꯑꯥ
ꯑꯗꯨꯗ ꯑꯩꯅ ꯇ꯭ꯔꯥꯏ ꯇꯧꯒꯦꯅ ꯇꯧꯔꯒ ꯁꯥꯟꯅꯕ ꯁꯥꯕꯅꯦꯕ ꯃꯣꯏ ꯀꯩꯅꯣ ꯍꯦꯗꯤ ꯀꯣꯞꯇꯔ ꯀꯩ ꯑꯃ ꯆꯣꯡꯊꯣꯛꯄ ꯌꯥꯎꯕꯅꯦꯕꯀꯣ ꯀꯗꯥꯏꯗ ꯆꯣꯡꯊꯣꯛꯄ꯭ꯔꯁꯨ ꯈꯪꯗꯦ ꯑꯩ ꯃꯥꯡꯕꯅꯤ
ꯆꯠ ꯆꯠ ꯈꯪꯕ꯭ꯔꯣ ꯆꯠꯅꯤꯉꯥꯢ ꯈꯪꯕ꯭ꯔꯣ
ꯈꯪꯗꯤ ꯃꯣꯏꯒꯤ ꯑꯃ ꯄꯤꯔꯝꯕ ꯃꯦꯞꯇꯣ ꯑꯗꯨꯁꯨ ꯌꯦꯡꯉꯦꯕ ꯈꯪꯕ꯭ꯔꯥ ꯑꯩ ꯀꯗꯥꯏ ꯂꯩꯕ꯭ꯔꯥꯁꯨ ꯈꯪꯗꯦꯕ
ꯑꯗꯨꯢ ꯑꯩꯅ ꯁꯤꯗꯤ ꯑꯣꯏꯔꯔꯣꯏ ꯍꯥꯏꯔꯒ ꯗꯤꯂꯤꯠ ꯇꯧꯈ꯭ꯔꯦ
ꯏꯃꯥꯅꯕꯁꯤꯡꯗꯤ ꯑꯗꯨꯝ ꯁꯥꯅꯔ ꯂꯩ ꯑꯩꯗꯤ ꯁꯥꯅꯕꯁꯨ ꯍꯩꯇꯦ ꯏꯟꯇ꯭ꯔꯦꯖꯁꯨ ꯂꯩꯇꯦ
ꯎꯝ ꯎꯝ
ꯑꯩꯗꯤ ꯑꯗꯨꯝ ꯔꯦꯜꯁ ꯌꯦꯡꯔꯒ ꯀꯔꯤ ꯀꯔꯤ ꯅꯨꯕꯤ ꯌꯦꯡꯔꯒ ꯅꯪ ꯗ꯭ꯔꯃꯥ ꯌꯦꯡꯕꯣ
ꯌꯦꯉꯤꯅ
ꯐꯖꯕ ꯑꯃ ꯍꯥꯏꯔꯣ
ꯅꯪ ꯀꯔꯤ ꯗ꯭ꯔꯃꯥ ꯌꯦꯡꯕ꯭ꯔꯅꯦ ꯀꯦꯔꯤꯌꯥꯟ
ꯑꯩ ꯑꯗꯨꯝ ꯂꯣꯏꯅꯃꯛ ꯌꯦꯡꯉꯤꯗ ꯑꯩꯒꯤꯗꯤ ꯑꯦꯛꯁꯟꯒꯤꯅꯦꯕ
ꯑꯣ ꯑꯗꯨꯗꯤ ꯌꯥꯔꯦ ꯇꯣꯑꯣ ꯑꯩ ꯈꯪꯗꯦ ꯑꯈꯣꯏꯗꯤ ꯅꯨꯄꯤꯅꯤꯅꯀꯣ
ꯅꯨꯡꯁꯤ ꯋꯥꯔꯤ ꯇꯧꯕꯗꯨ ꯅꯨꯡꯉꯥꯏꯌꯦꯕ
ꯑꯗꯨꯒꯨꯝꯕ ꯌꯦꯡꯉꯒ ꯀꯞꯀꯅꯤ ꯃꯔꯛ ꯃꯔꯛꯇ
ꯍꯣꯏ ꯀꯞꯄꯤꯅ
ꯉꯝꯗꯦꯗ ꯀꯔꯤꯒꯤ ꯅꯪ ꯑꯗꯨꯗꯥ ꯀꯞꯄꯤꯗꯨ
ꯅꯨꯡꯁꯤꯕꯒꯤ
ꯑꯌꯥ ꯃꯣꯏ ꯃꯣꯏ ꯅꯪ ꯀꯥꯄꯦ ꯍꯥꯢꯅ ꯈꯪꯉꯣꯢ
ꯈꯪꯉꯤꯅ
ꯑꯦ ꯃꯣꯏ ꯈꯪꯉꯦꯔꯣ
ꯈꯪꯉꯤ ꯑꯩꯒꯤ ꯃꯤꯡ ꯍꯡꯕꯗ ꯑꯗꯨꯝ ꯃꯣꯏ ꯈꯪ ꯁꯤ ꯅꯨꯄꯤꯁꯦ ꯈꯪꯕ꯭ꯔꯥ ꯃꯥ ꯀꯞ ꯃꯥ ꯀꯞꯄ꯭ꯔꯥ ꯍꯪꯉꯣ ꯍꯣꯏ ꯍꯥꯏꯒꯅꯤ
ꯑꯩ ꯗ꯭ꯔꯃꯥ ꯑꯃ ꯀꯔꯤꯒꯤ ꯗ꯭ꯔꯃꯥꯔꯣ ꯈꯪꯗꯦ ꯑꯣ ꯏꯁꯄꯤꯠ ꯑꯦꯟ ꯂꯐ ꯍꯥꯏꯕ꯭ꯔꯥ
ꯑꯩ ꯌꯥꯔꯦ ꯈꯪꯗꯦ
ꯈꯪꯗꯦ ꯑꯩ ꯑꯩ ꯑꯗꯨꯕꯨꯗꯤ ꯈꯪꯉꯦ ꯑꯗꯨ ꯑꯗꯨꯒꯤꯗꯤ ꯔꯣꯃꯦꯟꯁꯒꯤꯅꯤ
ꯑꯣ ꯀꯩ ꯏꯁꯄꯤꯠ ꯂꯐꯂꯤ ꯂꯚꯂꯤ ꯔꯟꯅꯔ ꯍꯥꯏꯕ ꯑꯣꯏꯔꯝꯅꯤ
ꯈꯪꯗꯦ ꯑꯩ ꯄꯤꯁ ꯑꯃ ꯑꯅꯤ
ꯑꯣꯍꯣ ꯉꯥꯏꯈꯣ ꯉꯥꯏꯈꯣ ꯑꯩꯈꯣꯏ ꯌꯨꯝ ꯃꯊꯛ ꯈꯠꯅꯔ ꯂꯩꯔ
ꯀꯔꯤꯒꯤꯔꯣ
ꯈꯪꯗꯦ
ꯌꯨ ꯊꯛꯄꯒꯤ ꯑꯣꯏꯔꯝꯃꯤ
ꯈꯪꯅꯩꯔ ꯄꯪꯪꯂꯥꯎ ꯂꯥꯎꯅꯩꯌꯦ ꯄꯪꯊꯣꯝꯗ ꯊꯣꯝꯅꯩ
ꯀꯔꯤꯒꯤꯔꯣ ꯀꯤꯗ꯭ꯔꯣ ꯃꯄꯥꯜ ꯂꯩꯕ꯭ꯔꯣ
ꯑ ꯏꯄꯥ ꯂꯩꯩꯇꯦꯗ
ꯅꯪ ꯈꯛꯇ ꯂꯩꯕ ꯀꯤꯗ꯭ꯔꯣ
ꯀꯤꯕꯨꯗꯤ ꯀꯤꯗꯦꯗ
ꯅꯪꯒꯤ ꯔꯨꯝꯝꯗ ꯆꯥꯅꯒ ꯄꯨꯡ ꯄꯨꯡ ꯄꯥꯡ ꯄꯥꯡ ꯍꯥꯏꯕꯗꯤ ꯑꯩꯁꯨ ꯇꯥꯏ ꯑꯁꯨ ꯇꯥꯏ
ꯇꯕ꯭ꯔꯥ
ꯀ꯭ꯔꯤ ꯀꯔꯤ ꯍꯥꯏ ꯀ꯭ꯔꯤ ꯀꯔꯤꯅꯗꯣ
ꯈꯪꯗꯤ
ꯃꯔꯣꯟꯁꯨ ꯐꯖꯅ ꯁꯦꯡꯗꯕꯅꯤ ꯒ꯭ꯌꯥꯟꯁꯨ ꯇꯥꯗꯦ
ꯑꯗꯣ ꯅꯪ ꯅꯪ ꯃꯐꯝ ꯅꯪꯅ ꯂꯩꯕꯗꯨꯣ ꯔꯦꯟ꯭ꯔꯣ
ꯍꯣꯏ ꯔꯦꯟꯃꯛꯁꯨ ꯅꯠꯇꯦ ꯀ꯭ꯋꯥꯇꯔꯅꯤꯗ
ꯑꯣ ꯀ꯭ꯋꯥꯇꯔ
ꯏꯄꯥꯒꯤ ꯊꯕꯛ ꯇꯧꯐꯝꯗꯣ ꯃꯣꯏꯅ ꯁꯤꯗ ꯂꯩꯌꯣ ꯍꯥꯏꯔꯒ
ꯑꯗꯣ ꯑꯣꯖꯥꯁꯤꯡꯔꯣ ꯑꯗ ꯈꯟꯅꯔꯗꯤ
ꯃꯊꯛ ꯈꯣꯏꯁꯤꯔꯒ ꯃꯥꯏ ꯅꯨꯄꯤꯗꯣ ꯑꯣꯖꯥ ꯑꯣꯏꯕꯅꯤ
ꯑꯣ
ꯃꯥꯏ ꯃ ꯋꯥꯒ ꯈꯠꯅꯕ
ꯈꯗ ꯁꯤꯁꯨ ꯀꯁꯦ ꯅꯨꯄꯥꯁꯨ ꯅꯨꯄꯤꯁꯨ ꯌ
ꯑꯗꯨꯅꯦ ꯁꯤ ꯁꯤ ꯃꯣꯏꯂ
ꯃꯣꯏ ꯃꯊꯛꯀꯤꯁꯦ ꯌꯨꯕꯨꯗꯤ ꯊꯛꯇꯕꯅꯦꯕ
ꯑ
ꯑꯗꯨ ꯃꯣꯏ ꯃꯇꯩ ꯃꯅꯥꯎ ꯌꯥꯅꯗꯕ ꯍꯥꯏꯔꯤꯁꯦꯔꯥ ꯈꯪꯉꯦꯒ
ꯅꯪꯁꯨ ꯈꯔ ꯈꯔ ꯇꯦꯁ ꯇꯧꯔꯝꯅꯤ
ꯑꯩꯔꯣ
ꯍꯣꯏ
ꯍꯥꯏꯕꯤꯌꯨꯔꯣ ꯀ
ꯏꯦ ꯑꯩꯒꯤ ꯁꯤꯀ꯭ꯔꯦꯔꯤꯌ ꯇ ꯎ ꯀꯁꯝꯅꯦ ꯅꯨꯄꯤꯁꯤꯡꯁꯨ ꯑꯁ ꯇꯧꯕ ꯂꯩꯕꯅꯦ
ꯅꯪꯗꯤ ꯇꯧꯗ꯭ꯔꯣꯅꯦ
ꯑꯁ ꯑꯗꯨꯒꯨꯝꯕ ꯇꯧꯅꯤꯡꯗꯦ ꯑꯁ
ꯑꯗꯨꯅꯦ ꯐꯩꯌꯦ ꯌꯥꯝ ꯐꯩꯌꯦ ꯅꯪꯁꯦ ꯒ꯭ꯌꯥꯟ ꯌꯥꯝ ꯇꯥꯔꯝꯃꯤ
ꯑꯦ ꯍ‌ꯦ ꯍ‌ꯦ ꯍꯧꯔꯦ ꯍꯧꯔꯦ ꯋꯔꯤꯗꯣ
ꯎꯍꯨꯝ
ꯑꯁꯦꯡꯕ ꯄꯩꯁꯥ ꯄꯩꯁꯥꯁꯨ ꯆꯠꯂꯦ ꯑꯁ ꯀꯔꯤꯒꯤꯅꯣ ꯍꯥꯏꯕꯅꯤ ꯑꯩꯗꯤ ꯑꯗꯨ ꯆꯥꯔꯒ ꯃꯁꯥ ꯐꯥꯛꯀꯅꯤ ꯍꯥꯏꯕꯗꯤ ꯅꯠꯇꯦ
ꯑꯗꯨꯅꯦ ꯄꯥꯡꯒꯜ ꯐꯥꯡꯗꯧꯁꯨ ꯅꯠꯇꯦ ꯅꯠꯇ꯭ꯔꯥ ꯍꯛꯆꯥꯡ ꯁꯣꯛꯅꯕ ꯈꯛꯇ ꯅꯪꯗꯤ ꯌꯥꯝ ꯒ꯭ꯌꯥꯟ ꯇꯥꯔꯝꯃꯤꯅ
ꯑꯥꯍꯥꯍꯦ ꯅꯥꯠꯇ‌ꯦ ꯅꯠꯇꯦ ꯅꯪꯁꯨ ꯅꯪꯁꯨ ꯅꯨꯡꯁꯤꯅꯔꯝꯕ꯭ꯔꯥ
ꯍꯥꯏꯗꯤ
ꯅꯨ ꯅꯨꯄꯥꯒ
ꯈꯪꯗꯦꯗ
ꯅꯤꯁꯥ ꯅꯤꯁꯥ ꯆꯕ ꯌꯨꯝ ꯆꯠꯂꯥꯅꯤꯀꯣ
ꯅꯠꯇꯦ ꯅꯠꯇꯦ ꯑꯩꯅ ꯅꯨꯡꯁꯤꯅꯔꯝ ꯕꯗꯨꯗꯤ ꯅꯤꯁꯥ ꯆꯥꯗꯦꯗ
ꯎꯝ ꯑꯗꯨꯗ ꯆꯥ ꯆꯥꯗꯕ ꯅꯨꯡꯁꯤꯅꯒꯗꯕꯅꯤ
ꯑꯗꯨꯅꯦ
ꯆꯔꯗꯤ ꯁꯤꯔꯦ
ꯅꯨꯄꯥ ꯑꯃ ꯂꯩꯔꯝꯃꯦꯕꯀꯣ ꯑꯩꯈꯣꯏ ꯈꯨꯟꯗꯩꯅꯦꯕ ꯑꯗꯨ ꯃꯥꯁꯦ ꯑꯩꯈꯣꯏꯒꯤ ꯁꯅꯥꯕꯥꯛꯇꯩ ꯊꯣꯛꯈ꯭ꯔꯕꯅꯦꯕ
ꯑꯣ
ꯑꯗꯣ ꯃꯥꯁꯤ ꯅꯨꯡꯗꯥꯡꯁꯤ ꯌꯨ ꯊꯛꯀꯅꯦꯕ ꯈꯪꯕ꯭ꯔꯥ ꯑꯗꯨꯒ ꯅꯨꯡ ꯅꯨꯟꯗꯟꯒꯤ ꯄꯨꯡ ꯑꯅꯤ ꯑꯍꯨꯝꯁꯤꯗ ꯀꯣꯜ ꯇꯧꯔꯛ ꯂꯥꯛꯀꯅꯤ ꯑꯗꯨ ꯐꯖꯅ ꯇꯨꯝꯃꯤꯀꯥꯟꯗ ꯀꯣꯜ ꯇꯧꯔꯛꯀꯅꯤ
ꯎꯝ
ꯑꯗꯩꯗꯤ ꯃꯥꯏ ꯌꯨ ꯊꯥꯕꯅꯦ ꯄꯛꯉꯥꯡ ꯉꯥꯡꯑꯦꯅ ꯈꯥꯏꯔꯛꯄ ꯑꯣ ꯅꯨꯡꯁꯤꯌꯦ ꯍꯥꯏꯔꯛꯀꯣ ꯀꯔꯤ ꯈꯪꯗꯦ
ꯑꯩꯗꯤꯀꯣ ꯑꯩꯉꯣꯟꯗ ꯌꯨ ꯊꯥꯔꯒ ꯋꯥꯒ꯭ꯒ ꯉꯥꯡ ꯋꯥꯗꯤꯀꯣ ꯑꯩꯗꯤ ꯂꯩꯕ ꯉꯝꯗꯦ
ꯄꯠꯅꯀꯣ ꯄꯦꯛ ꯄꯦꯛ ꯑꯁꯥꯏ ꯑꯃꯥ ꯑꯩꯗ ꯍꯜꯂꯦ ꯑꯃꯨꯛ ꯉꯁꯤ ꯌꯨꯝꯗ ꯅꯝꯊꯣꯛꯕ ꯉꯝꯗ꯭ꯔꯕꯗꯤ
ꯑꯝ
ꯏꯃꯟꯅꯕ ꯁꯤꯟ ꯇꯥꯂꯞ ꯒꯨꯝꯕꯁꯨ ꯆꯥꯏꯌꯦ
ꯅꯝꯊꯤꯗꯔꯥ
ꯍꯁ ꯃꯣꯏ ꯆꯥꯗꯤ ꯑꯩꯅ ꯑꯗꯨꯝ ꯗꯥꯏꯔꯦꯛ ꯍꯥꯏꯕꯅꯦ ꯑꯩꯒ ꯆꯠꯃꯤꯟꯅꯒꯅꯨ ꯐꯝꯃꯤꯟꯅꯒꯅꯨ ꯅꯝꯊꯤ ꯑꯗꯨꯝ ꯍꯥꯏꯕꯅꯦ
ꯑꯗꯨꯅꯦ ꯑꯩꯁꯨ ꯌꯥꯝ ꯍꯥꯏꯅꯗꯦ ꯃꯥꯅꯝꯗꯣ
ꯑꯁ ꯇꯜꯂꯦ ꯎꯝ ꯅꯪꯁꯨ ꯑꯩ ꯊꯖꯗꯦ ꯈꯔ ꯈꯔꯗꯤ ꯇꯧꯔꯝꯒꯅꯤ
ꯑꯥ ꯆꯠꯂꯣꯍꯦ꯫
ꯍꯥꯏꯛꯀꯤꯡ ꯆꯠꯂꯒꯀꯣ ꯍꯥꯏꯀꯤꯡ ꯒꯨꯝꯕ ꯅꯥꯏꯠ ꯀ꯭ꯂꯕ ꯀꯨꯝꯕ ꯆꯠꯂꯒꯀꯣ
ꯆꯠꯇꯦ ꯏꯄꯥꯒ ꯂꯩꯏꯌꯦ ꯍꯥꯏꯔ ꯀꯥꯟꯁꯤꯗ ꯑꯩꯗꯨꯗꯥ ꯀꯩꯁꯨ ꯇꯧꯗꯦ
ꯑꯩꯗꯤ ꯒ꯭ꯌꯥꯟ ꯌꯥꯝ ꯇꯥꯕꯅꯤꯍꯦ
ꯒ꯭ꯌꯥꯟ ꯇꯔꯥꯗꯤ ꯐꯥꯔꯦꯅꯦ
ꯐꯕꯅꯦ ꯑꯩꯗꯤ ꯌꯥꯝ ꯐꯕꯅꯦ
ꯅꯪꯒꯨꯝꯅ ꯒ꯭ꯌꯥꯟ ꯇꯥꯕ ꯃꯤ ꯌꯥꯝ ꯂꯩꯒꯗꯕꯅꯤꯅꯦ
ꯑꯗꯨꯅꯦ ꯄꯥꯎ ꯈꯔ ꯁꯟꯗꯣꯛꯑꯣ ꯑꯁꯤꯒꯨꯝꯕ ꯃꯤꯁꯦ ꯃꯥꯏ ꯋꯥꯈꯜ ꯌꯥꯝ ꯐꯩꯌꯦꯅ ꯍꯥꯏꯔꯒ
ꯍꯧꯖꯤꯛꯀꯥꯟꯁꯤ ꯅꯨꯄꯤꯁꯨ ꯄ꯭ꯂꯦꯒ꯭ꯔꯥꯎꯟ ꯈꯛꯇ
ꯅꯪꯒꯨꯝꯕ
ꯑꯩꯍ ꯑꯩꯗꯤ ꯅꯨꯄꯤꯁꯨ ꯀꯣꯏꯗ꯭ꯔꯤ ꯚꯩ
ꯀꯣꯏꯗ꯭ꯔꯤ ꯑꯝꯐꯥꯎꯁꯨ ꯀꯣꯏꯗ꯭ꯔꯤ
ꯃ ꯀ꯭ꯂꯥꯁ ꯐꯣꯜꯣꯇꯦ
ꯅꯨꯡꯁꯤꯔꯝꯕꯗꯤ ꯂꯩꯔꯕꯝꯅꯤꯅ
ꯑꯥ ꯑꯥ ꯑꯥ ꯑꯗꯨꯒꯤ ꯋꯥꯔꯤ ꯍꯥꯏꯕꯤꯨꯔꯣ
ꯑ ꯌꯥꯏ ꯌꯥꯏ
ꯏ ꯑꯦꯁ ꯀꯞꯅꯤꯡꯕꯅꯤꯗ ꯍꯤꯌꯦ
ꯑꯁ ꯀꯄꯤꯒꯦ ꯀꯩ ꯀꯥꯏꯗꯅꯦ